ꯆꯥꯔꯕꯣ
ꯆꯥꯛ ꯇꯣꯛꯄꯗ ꯉꯥꯏꯔꯤ ꯍꯧꯖꯤꯛꯇ ꯃꯣꯏꯒꯤ ꯆꯥꯗ꯭ꯔꯤ ꯗꯗꯥ ꯏꯕꯥꯅꯤ ꯍꯥꯟ ꯆꯥꯔꯕ ꯉꯁꯤꯗꯤ ꯃꯣꯏꯒꯩꯗꯣ ꯍꯤꯟꯖꯥꯡ ꯍꯤꯟꯖꯥꯡ ꯑꯩꯈꯣꯏꯒꯤꯗꯤ ꯎꯝ ꯉꯁꯥꯏꯒꯤ ꯍꯋꯥꯏ ꯊꯣꯡꯕ ꯂꯩꯕ ꯑꯗꯨꯗ ꯆꯥꯥꯁꯜꯂꯁꯦꯅ ꯕꯣꯔꯥ ꯈꯔ ꯍꯧꯖꯜꯂꯦ ꯑꯗꯨꯒ ꯊꯥꯡꯖꯤꯡ ꯁꯤꯡꯖꯨ ꯑꯝ ꯇꯧꯔꯒ ꯆꯥꯥꯁꯜꯂꯦ ꯑꯗ ꯑꯉꯥꯡꯒꯩꯒꯤꯅ ꯃꯣꯏ ꯌꯦꯟ ꯆꯥꯅꯤꯡꯉꯦꯅ ꯌꯦꯟ ꯈꯤꯠꯇꯪ ꯊꯣꯡꯉꯒ ꯃꯣꯏ ꯆꯥꯗ꯭ꯔꯤ ꯃꯣꯏꯗꯤ ꯂꯣꯏꯈ꯭ꯔꯕ ꯂꯣꯏꯗ꯭ꯔꯤꯕ꯭ꯔꯥ ꯈꯪꯗ꯭ꯔꯤ ꯊꯣꯡꯕ ꯗꯗꯥ ꯏꯕꯥꯅꯤ ꯍꯥꯟꯅ ꯆꯥꯔꯦ ꯌꯩꯈꯣꯏꯕꯥꯅꯤ ꯆꯥꯛꯆꯥꯥ ꯇꯣꯛꯇ ꯉꯥꯏꯔꯤ ꯍꯧꯖꯤꯛꯇ ꯅꯣꯏꯗꯤ ꯀꯩ ꯆꯥꯔꯦ
ꯑꯩꯈꯣꯏꯗꯤ ꯀꯩꯅꯣ ꯅꯦ ꯍꯤꯒꯣꯡ ꯂꯩ ꯃꯔꯨꯗꯣ ꯑꯀꯪꯕꯗꯣ ꯑꯦ ꯑꯥ ꯑꯔꯤꯕꯗꯣ ꯑꯗꯨ ꯏꯔꯣꯜꯂꯦ ꯑꯗꯨꯗꯨꯒ ꯉꯥ ꯅꯍꯥꯟ ꯐꯥꯝꯗꯩ ꯐꯥꯔꯛꯄ ꯄꯤꯔꯛꯄ ꯂꯩꯕꯀꯣ ꯉꯥ ꯌꯥꯏꯊꯣꯛꯄꯗꯣ ꯑꯗꯨꯗꯣ ꯊꯥꯎꯗ ꯀꯛꯀꯛ ꯍꯜꯂꯦ ꯑꯗꯨꯗꯨꯒ ꯆꯥꯔꯦ ꯑꯗꯒꯤ ꯑꯩꯈꯣꯏ ꯆꯥꯛ ꯍꯦꯛ ꯇꯣꯛꯄꯒ ꯑꯩꯈꯣꯏꯒꯤ ꯑꯗꯨꯝ ꯐꯣꯟ ꯇꯧꯔꯛꯑꯦ ꯃꯣꯏ ꯉꯥꯅꯨ ꯊꯣꯡꯕ ꯂꯩꯌꯦ ꯆꯥꯕ ꯂꯥꯛꯑꯣꯅ ꯑꯩ ꯅꯍꯥꯟ ꯊꯩꯕꯣꯡꯁꯨ ꯍꯦꯛꯂꯛꯄꯀꯣ ꯊꯩꯕꯣꯡꯗꯨ ꯁꯨꯝ ꯀꯩꯅꯣꯗꯒꯤ ꯑꯧ ꯅꯍꯥꯟ ꯆꯤꯡꯗ ꯍꯦꯜꯂꯛꯄ ꯑꯃꯗꯤ ꯃꯨꯟꯕꯒꯤ ꯆꯥꯔꯦꯕ ꯂꯦꯝꯍꯧꯕ ꯃꯥꯗꯣ ꯊꯩꯕꯣꯛ ꯌꯥꯝ ꯄꯥꯝꯖꯕꯅꯦꯕ ꯑꯩꯅꯥ ꯊꯩꯕꯣꯡꯁꯨ ꯂꯩꯑꯦ ꯑꯗ ꯃꯥꯅ ꯊꯩꯕꯣꯡꯁꯨ ꯄꯨꯔꯛꯑꯣ ꯄꯨꯔꯛꯑꯦ ꯑꯗꯩ ꯍꯃꯥꯡꯒꯤ ꯑꯕꯨꯡꯉꯣ ꯑꯗ ꯃꯥꯒꯤꯁꯨ ꯃꯣꯏꯁꯨ ꯄꯩꯁꯥ ꯂꯧꯒꯗꯕ ꯑꯩꯈꯣꯏꯕꯦꯝꯒꯤ ꯃꯥꯒꯤ ꯃꯥꯒꯤ ꯃꯥꯏ ꯃꯅꯥꯎꯄꯤ ꯊꯣꯛꯑꯦ ꯍꯥꯏꯕꯗꯤ ꯃꯥꯏ ꯅꯨꯄꯥꯒꯤ ꯃꯅꯥꯎꯄꯥ ꯅꯨꯄꯤꯗꯣ ꯑꯗꯩ ꯄꯩꯁꯥꯁꯨ ꯄꯨ ꯂꯧꯒꯗꯕ ꯂꯩꯕ ꯑꯗꯨꯃꯥꯏꯅ ꯇꯧꯔꯒ ꯆꯠꯂꯨꯔꯦ ꯆꯥꯔꯝꯃꯦ ꯑꯗꯨ ꯆꯥꯛ ꯆꯥꯊꯣꯛꯑꯕꯅꯤꯅ ꯑꯩꯒ ꯑꯕꯨꯡꯉꯣ ꯆꯠꯂꯦ ꯑꯗꯨꯒ ꯆꯥꯛ ꯆꯥꯊꯣꯛꯑꯕꯅꯤꯅ ꯀꯩꯁꯨ ꯌꯥꯝ ꯆꯥꯅꯤꯡꯕ ꯑꯣꯏꯗ꯭ꯔꯦꯕꯀꯣ ꯑꯗꯨꯒ ꯃꯣꯏꯒꯤ ꯑꯉꯧꯕ ꯂꯩꯔꯝꯕꯗꯣ ꯑꯗꯩ ꯈꯔ ꯃꯆꯦꯠ ꯍꯥꯏꯗꯤ ꯑꯗꯨꯝ ꯐꯖꯅ ꯆꯥꯔꯦ ꯑꯉꯧꯕꯗꯣ ꯗ ꯃꯥꯥ ꯆꯥꯛ ꯈꯔ ꯍꯥꯞꯊꯕꯤꯔꯦ ꯑꯗꯨꯒ ꯑꯗꯨꯝ ꯃꯍꯤ ꯃꯅꯥꯏ ꯈꯔ ꯇꯧꯁꯤꯜꯂ ꯑꯗꯨꯝ ꯆꯥꯁꯤꯜꯂ ꯂꯥꯛꯑꯦ ꯑꯗꯨꯗꯨꯒ ꯄꯩꯁꯥꯁꯨ ꯄꯨꯔ ꯂꯥꯛꯑꯦ ꯍꯜꯂꯛꯄꯗ ꯊꯦꯡꯉꯦ ꯑꯗꯨꯗꯨꯒ ꯑꯗꯨꯝ ꯍꯜꯂꯛꯑꯦꯕꯀꯣ ꯑ ꯅꯣꯏꯗꯤ ꯀꯩ ꯆꯥꯒꯦ
ꯑꯩꯈꯣꯏꯗꯤ ꯍꯋꯥꯏ ꯊꯣꯡꯕꯣꯏ ꯑꯣꯏꯅ ꯆꯥꯔꯦ ꯍꯥꯏꯗꯨꯗꯤ ꯑꯩꯅ ꯍꯧꯖꯤꯛꯇ ꯍꯋꯥꯏ ꯊꯣꯡꯕꯅꯦ ꯕꯣꯔꯥꯅꯦ ꯊꯥꯡꯖꯤꯟ ꯁꯤꯡꯖꯨꯅꯦ ꯉꯥ ꯑꯌꯥꯏꯕꯒ ꯇꯧꯔꯒ ꯆꯥꯔꯦ ꯅꯪꯗꯤ ꯑꯗꯨꯗꯤ ꯍꯧꯖꯤꯛ ꯅꯨꯡꯗꯥꯡꯁꯦ ꯆꯥꯛ ꯆꯥꯛ ꯆꯥꯛꯂꯨꯛ ꯑꯅꯤ ꯆꯥꯔꯦ ꯅꯨꯡꯗꯥꯡꯁꯤꯗ ꯑꯗꯨꯗꯤ
ꯆꯥꯛ ꯆꯥꯂꯨꯛ ꯎꯝ ꯆꯥꯛ ꯆꯥꯔꯗꯤ ꯆꯥꯔꯨꯔꯦ ꯄꯨꯛꯁꯦ ꯍꯦꯛꯇ ꯀꯪꯈꯠꯂꯒ ꯂꯩꯔꯦ ꯑꯗꯨꯗꯨꯒꯤ ꯆꯥꯕ ꯇꯨꯝꯅꯕ ꯍꯥꯏꯅ ꯁꯨꯝ ꯉꯥꯍꯥꯎ ꯉꯥꯍꯥꯎ ꯆꯠꯂꯝꯕꯅꯤꯅꯦ ꯁꯨꯃꯥꯡꯗ
ꯍꯣꯏ ꯑꯗꯨꯅꯦ ꯍꯥꯏꯁꯦ ꯅꯣꯏꯒꯤ ꯊꯣꯡꯒꯥꯟꯒꯤ ꯂꯝꯕꯤ ꯅꯣꯏꯗꯤ ꯂꯝꯕꯤ ꯀꯣꯏꯂꯥꯁ ꯂꯝꯕꯤꯅꯤꯗꯨ ꯌꯥꯝ ꯅꯨꯡꯉꯥꯏꯗꯕꯨ ꯉꯥꯏꯍꯥꯛꯇꯪ ꯃꯤꯅꯤꯠ ꯇꯔꯥ ꯀꯨꯟ ꯆꯠꯊꯣꯛꯎ ꯀꯩꯅꯣ ꯑꯗꯨꯒ ꯈꯔ ꯇꯨꯝꯅꯅꯕ
ꯈꯪꯗꯦꯗ ꯍꯧꯖꯤꯛꯀꯥꯟꯁꯤꯀꯣ ꯊꯕꯛꯅ ꯁꯨꯅꯤꯡꯗꯕ ꯆꯥꯕꯅ ꯍꯥꯎꯕ ꯆꯥꯅꯤꯡꯕ ꯆꯥꯔꯤꯕꯃꯩꯁꯨ ꯍꯥꯎꯋꯤ ꯑꯗꯒꯤ ꯅꯨꯡꯊꯤꯟꯁꯨ ꯊꯥꯕꯛ ꯂꯩꯇꯕꯅꯤꯅꯦ ꯆꯥꯅꯕ ꯀꯩꯗꯝ ꯇꯥꯏꯅꯕꯗꯣ ꯑꯗꯨꯃꯥꯏꯅ ꯇꯧꯕꯅꯤꯅ ꯄꯨꯛꯁꯦ ꯌꯥꯗ꯭ꯔꯦ ꯍꯨꯏ ꯇ꯭ꯔꯤꯃꯨꯛ ꯀꯪꯉꯦ ꯑꯗꯒꯤ ꯋꯥꯀꯤꯡ ꯆꯠꯇꯕ꯭ꯔꯥꯁꯨ ꯑꯌꯨꯛꯁꯨ ꯆꯠꯂꯤꯅꯦ ꯅꯨꯡꯊꯤꯟ ꯅꯨꯡꯗꯥꯡ ꯋꯥꯔꯝ ꯁꯨ ꯉꯥꯏꯍꯥꯛ ꯉꯥꯏꯍꯥꯛ ꯑꯗꯨꯝ ꯆꯠꯂꯤꯅꯦ ꯑꯗꯨ ꯇꯔꯁꯨ ꯋꯥꯋꯥꯛꯀꯤꯡꯅꯒ ꯑꯣꯏꯕ ꯌꯥꯕꯖꯥꯠ ꯅꯠꯇꯦꯗ ꯆꯥꯕ ꯅꯠꯇ꯭ꯔꯥ
ꯃꯥꯅꯦ ꯆꯥꯕꯗ ꯀꯛꯇꯗꯤ ꯌꯥꯄꯣꯠꯇꯦ ꯑꯗꯒꯤ ꯍꯨꯃꯥꯡ ꯇꯥꯊꯣꯛꯍꯟꯗꯌꯥꯄꯣꯠꯇꯦ ꯋꯥꯛꯀꯤꯡ ꯆꯠꯄ ꯍꯥꯏꯁꯤꯅ ꯑ ꯁꯥꯗꯤꯡꯗ ꯆꯠꯄꯗꯨꯗꯤ ꯀꯩꯁꯨ ꯀꯥꯟꯅꯗꯦꯕ ꯍꯨꯃꯥꯡ ꯊꯣꯛꯅꯅꯕ ꯆꯠꯄꯗꯨꯅꯦꯕ ꯋꯥꯛꯀꯤꯡ ꯆꯠꯄꯅ ꯍꯥꯏꯅꯩꯁꯦ ꯑꯗꯒꯤ ꯑꯩꯁꯨ ꯉꯔꯥꯡ ꯅꯍꯥꯟꯗꯒꯤ ꯉꯔꯥꯡ ꯅꯍꯥꯟꯗ ꯅꯠꯇꯦꯗ ꯍꯞꯇꯥ ꯑꯃ ꯐꯥꯖꯤꯜꯂꯛꯇꯣꯔꯕꯅꯤꯅꯦ ꯊꯕꯛꯁꯦ ꯍꯦꯟꯅ ꯆꯤꯟꯖꯜꯂꯛꯄꯒꯤ ꯃꯇꯥꯡ ꯑꯃ ꯑꯣꯏꯕꯅꯤꯅꯀꯣ ꯁꯥꯖꯦꯜ ꯇꯧꯕꯒꯤ ꯇꯥꯟꯖꯥꯗꯨ ꯁꯨꯛꯐꯪ ꯐꯪꯗ꯭ꯔꯦꯕ ꯉꯁꯤꯁꯨ ꯇꯧꯒꯦ ꯈꯜꯂꯦ ꯑꯗꯨꯝ ꯐꯪꯗ꯭ꯔꯦ ꯑꯗꯨꯝ ꯊꯦꯡꯉꯦ ꯊꯕꯛ ꯇꯧꯕ ꯂꯣꯏꯕꯗꯗꯤ ꯅꯨꯃꯤꯠ ꯑꯗꯨꯝ ꯇꯥꯔꯕꯅꯤꯅꯀꯣ ꯊꯕꯛ ꯇꯧꯕꯒꯤ ꯉꯁꯥꯏꯒꯤ ꯎꯝ ꯄꯣꯠ ꯍꯥꯟꯐꯝ ꯀꯔꯤ ꯀꯔꯥꯗꯨꯗ ꯑꯩꯅ ꯍꯦꯛ ꯍꯦꯛ ꯄꯣꯠ ꯍꯟꯗ꯭ꯔꯤꯀꯥꯟꯗ ꯍꯦꯛ ꯍꯦꯛ ꯑꯩꯅ ꯁꯥꯖꯦꯟ ꯍꯦꯛꯍꯦꯛ ꯇꯧꯖꯕꯅꯦꯕ ꯑꯗꯨ ꯖꯒꯥꯗꯣ ꯂꯩꯇ꯭ꯔꯕꯅꯤꯅ ꯌꯦꯡꯉꯣꯅꯦ ꯐꯔꯛ ꯑꯃ ꯏꯇꯥ ꯇꯥꯕ ꯑꯣꯏꯕ ꯑꯗꯨꯅ ꯏꯁꯥꯁꯦ ꯑꯩꯁꯨꯅꯦ ꯍꯟꯗꯛꯁꯦ ꯈꯔ ꯆꯥꯎꯈꯠꯂꯦꯕꯀꯣ ꯑꯗꯨꯅ ꯑꯩ ꯏꯁꯥꯅ ꯈꯪꯖꯩꯕ ꯑꯩꯅ ꯈꯤꯇꯪ ꯍꯛꯆꯥꯡꯁꯦ ꯃꯌꯦꯡ ꯇꯥꯏ ꯅꯠꯇ꯭ꯔꯒ ꯈꯤꯇꯪ ꯍꯦꯟꯀꯠꯂꯦ ꯍꯥꯏꯕꯁꯦ ꯏꯁꯥꯅ ꯈꯪꯖꯕꯅꯤꯅ ꯑꯩ ꯃꯌꯦꯡ ꯇꯥꯗ꯭ꯔꯦꯕ ꯍꯧꯖꯤꯛꯇꯤ ꯌꯥꯝ ꯆꯥꯎꯈꯠꯂꯦꯕ ꯑꯗꯨꯗꯨꯅ ꯑꯩ ꯏꯁꯥꯁꯦ ꯈꯤꯇꯪ ꯁꯥꯟꯅꯅꯤꯡꯕꯅꯦ ꯃꯇꯝ ꯐꯪꯗ꯭ꯔꯦ
ꯍꯣꯏ ꯍꯨꯃꯥꯡꯗꯨ ꯌꯥꯝꯗ꯭ꯔꯁꯨ ꯄꯨꯡꯈꯥꯏꯃꯨꯛ ꯀꯩ ꯑꯃ ꯁꯨꯝ ꯂꯧꯊꯣꯛꯑꯗꯤ ꯐꯩꯗꯅꯀꯣ ꯑꯗꯨꯅꯦ ꯑꯩꯅ ꯇꯧꯔꯤꯁꯦ
ꯑꯗꯨꯅꯤꯅꯦ ꯃꯇꯝꯗꯣ ꯂꯩꯇꯕꯒꯤꯅꯦꯕ ꯑꯗꯣ ꯍꯟꯗꯛꯇꯤ ꯃꯤꯒꯤ ꯑꯆꯥꯄꯣꯠ ꯁꯤꯡꯉꯛꯄꯁꯤꯡꯁꯦ ꯅꯨꯡꯇꯤꯒꯤ ꯁꯤꯡꯖꯜꯂꯛꯑꯕꯅꯤꯅꯅꯦ ꯊꯕꯛꯇꯣ ꯅꯨꯡꯇꯤꯒꯤ ꯁꯨꯗꯕ ꯌꯥꯔꯛꯇ꯭ꯔꯦ ꯍꯥꯏꯕ ꯈꯪꯕ꯭ꯔꯥ ꯈꯪꯗꯦꯅꯦ ꯑꯩꯈꯣꯏꯗꯥꯗꯤ ꯑꯩꯈꯣꯏ ꯍꯧꯒꯠꯇ꯭ꯔꯤꯉꯩꯗꯩ ꯃꯥ ꯍꯥꯟꯅ ꯍꯧꯒꯠꯂꯒ ꯃꯩ ꯊꯥꯒꯠꯈ꯭ꯔꯕꯅꯦ ꯑꯗꯨ ꯃꯥꯅ ꯊꯕꯛꯇꯣ ꯑꯩꯈꯣꯏꯅ ꯍꯧꯒꯠꯂꯛꯄꯗ ꯊꯕꯛ ꯇꯧ ꯂꯩꯔꯕꯅꯤꯅ ꯑꯩꯈꯣꯏꯁꯨ ꯑꯝ ꯆꯤꯟꯌꯥ ꯁꯦꯡꯗꯣꯛꯄ ꯂꯣꯏꯔꯒ ꯆꯥꯕ ꯆꯥꯗꯕ ꯑꯗꯨꯝ ꯊꯕꯛꯇꯣ ꯑꯗꯨꯝ ꯌꯥꯎꯁꯜꯂꯦ ꯑꯗꯩ ꯃꯇꯣꯝꯗ ꯍꯧꯕꯗꯗꯤ ꯀꯨꯏꯅ ꯆꯪꯗꯣꯏꯅꯤꯅ ꯑꯩꯈꯣꯏꯅ ꯆꯥꯛꯈꯨꯝꯒꯤ ꯒ꯭ꯌꯥꯁ ꯑꯃꯨꯛ ꯊꯥꯡꯗꯔꯒ ꯑꯃꯨꯛ ꯈꯥꯡ ꯑꯃꯃꯨꯛ ꯊꯥꯡꯀꯠꯂꯒ ꯁꯣꯝ ꯅꯥꯀꯟ ꯑꯃꯨꯛ ꯃꯨꯠꯍꯜꯂꯦ ꯑꯩꯅ ꯑꯗꯩ ꯃꯥꯅ ꯑꯁꯣꯝꯗꯩ ꯍꯧꯔꯛꯑꯦ ꯁꯦꯝꯕ ꯁꯣꯝꯗ ꯑꯩꯅ ꯃꯨꯜꯍꯜꯂꯦ ꯑꯗꯨꯃꯥꯏꯅ ꯏꯕꯥꯅꯤ ꯄꯥꯔꯥ ꯄꯥꯔ ꯆꯠꯈ꯭ꯔꯗꯤ ꯊꯕꯛꯇꯣ ꯊꯨꯕ ꯃꯇꯣꯝꯅ ꯇꯧꯍꯜꯂꯒꯗꯤ ꯃꯥꯅ ꯑꯃꯨꯛꯁꯨ ꯍꯧ ꯑꯃꯨꯛꯁꯨ ꯃꯨꯜꯍꯟ ꯇꯧꯔꯒꯗꯤ ꯊꯕꯛꯇꯨ ꯌꯥꯝ ꯀꯨꯏꯅ ꯆꯪꯕꯅꯤꯅ ꯃꯉꯣꯟꯗꯁꯨ ꯋꯥꯕ ꯍꯦꯜꯂꯤꯗꯅ ꯑꯗꯨꯒꯤ ꯑꯝꯇ ꯁꯪꯅꯗ꯭ꯔꯦ ꯑꯗꯒꯤ ꯇꯥꯟꯖꯥꯖꯤꯗ ꯑꯃꯨꯛ ꯅꯍꯥꯟꯒꯣꯏ ꯌꯨꯝ ꯁꯥ ꯁꯥꯕ ꯂꯥꯛꯇꯕꯗꯣ ꯉꯁꯤꯗꯤ ꯑꯌꯨꯛꯇꯒꯤ ꯂꯥꯛꯑꯦ ꯑꯗ ꯑꯌꯨꯛꯇꯒꯤ ꯂꯥꯛꯄꯗꯨꯅ ꯃꯣꯏ ꯄꯨꯡ ꯕꯥꯔꯣ ꯃꯈꯥꯏ ꯑꯃ ꯇꯥꯗꯣꯔꯝꯃꯅꯤ ꯃꯣꯏ ꯉꯁꯥꯏ ꯍꯟꯒꯤꯕꯗꯣ ꯑꯗꯒꯤ ꯑꯗꯨꯕꯨꯛ ꯀꯨꯏꯅ ꯊꯕꯛꯇꯨ ꯁꯨꯔꯕꯅꯤ ꯃꯣꯏꯒꯤ ꯆꯥꯅꯕꯗꯨ ꯑ ꯑꯍꯨꯝꯂꯛꯅꯦ ꯄꯤꯔꯤꯁꯦ ꯑꯌꯨꯛ ꯉꯟꯇꯥꯗꯨꯗ ꯆꯥ ꯆꯥ ꯑꯉꯧꯕꯗꯣ ꯂꯣꯜꯂꯦ ꯑꯗꯒꯤ ꯀꯦꯛꯀ ꯑꯗꯒꯤ ꯀꯩꯅꯣꯒ ꯕ꯭ꯔꯦꯗꯀ ꯍꯥꯞꯄꯤꯔꯒ ꯑꯃꯨꯛ ꯄꯤꯖꯒ꯭ꯔꯦ ꯑꯗꯨꯒꯤ ꯑꯃꯨꯛ ꯃꯔꯛꯇꯨꯗ ꯑꯃꯨꯛ ꯍꯩ ꯃꯍꯤꯃꯨꯛ ꯄꯤꯊꯛꯑꯦ ꯑꯗꯒꯤ ꯂꯣꯏꯔꯛꯄꯗꯨꯗ ꯑꯃꯨꯛ ꯆꯉꯥꯡꯒ ꯑꯃꯨꯛ ꯄꯥꯞꯐꯣꯔꯒ ꯕꯣꯔꯥꯒ ꯑꯃꯨꯛ ꯍꯧꯔꯒ ꯑꯃꯨꯛ ꯄꯤꯖꯔꯦ ꯑꯗ ꯑꯗꯨ ꯌꯦꯡꯉꯨꯅꯦ ꯑꯍꯨꯝꯂꯛ ꯄꯤꯖꯕꯗꯨꯁꯨ ꯊꯕꯛ ꯅꯠꯇ꯭ꯔꯥ ꯑꯗꯨꯃ ꯑꯗꯨꯁꯨ ꯑꯃꯨꯛ ꯍꯦꯟꯖꯜꯂꯛꯑꯦ ꯑꯗꯨꯅ ꯏꯃꯨꯡꯖꯤꯗ ꯂꯩꯔꯤꯕ ꯃꯤꯁꯤꯡꯖꯦ ꯐ꯭ꯔꯥ ꯐ꯭ꯔꯥ ꯍꯥꯢꯔꯒ ꯑꯋꯥꯕꯗ ꯂꯣꯏꯟ ꯑꯣꯏꯔꯦ ꯇꯧꯔꯤꯁꯤ
ꯑꯣ ꯃꯇꯝ ꯂꯥꯛꯇꯣꯢꯅꯦ ꯅꯨꯡꯉꯥꯏꯕꯒꯤ ꯑꯗꯨꯝ ꯋꯥꯗꯅ ꯅꯨꯡꯉꯥꯏꯕ ꯌꯥꯄꯣꯟꯇꯦ ꯃꯥꯏ ꯃꯥꯏ ꯏꯁꯣꯔꯅ ꯑꯗꯨꯝ ꯃꯇ ꯇꯝ ꯄꯤꯔꯤꯅꯦ ꯍꯥꯏꯕꯗꯤ ꯆꯥꯡꯌꯦꯡ ꯇꯧꯔꯤꯅꯦ ꯑꯗꯨꯃꯥꯏꯟ ꯇꯧꯔ ꯈꯟꯗꯣꯛꯑꯣꯕꯀꯣ ꯍꯥꯏꯕꯗꯤ ꯑꯗꯨꯝ ꯋꯥꯔꯒꯗ ꯂꯩꯕꯁꯨ ꯌꯥꯄꯣꯟꯇꯦ ꯃꯥꯒꯤ ꯍꯧꯖꯤꯛ ꯑꯩ ꯌꯨꯝ ꯀꯩ ꯁꯥꯕ ꯍꯥꯏꯁꯤ ꯅꯨꯡꯉꯥꯏꯕ ꯇꯥꯟꯈꯠꯂꯛꯏꯅꯤ ꯁꯥꯕ ꯂꯣꯏꯒꯤꯕꯗꯩ ꯅꯨꯡꯉꯥꯏꯕ ꯈꯣꯠꯈꯤꯕ ꯇꯧꯕꯗ ꯑꯗꯨꯝ ꯀꯩꯅꯣ ꯇꯧꯗꯣꯏꯅꯤ ꯑꯗꯒꯤ ꯅꯣꯏ ꯑꯕꯨꯡꯉꯣꯁꯨ ꯊꯕꯛ ꯃꯆꯥ ꯆꯥ ꯃꯆꯥ ꯑꯃ ꯑꯗꯨꯝ ꯇꯝꯕ ꯂꯣꯏꯁꯤꯜꯂꯕꯅꯤꯅ ꯇꯦꯛ ꯇꯦꯛ ꯁꯨꯔꯛꯄ ꯑꯣꯏꯇꯥꯔꯒꯗꯤ ꯑꯗꯨꯝ ꯏꯃꯨꯡꯒꯤꯁꯨ ꯃꯇꯦꯡ ꯑꯣꯏꯅꯩꯗꯅꯀꯣ ꯑꯗꯨꯝ ꯍꯥꯏꯗꯤ ꯃꯥꯒꯤ ꯍꯥꯟꯅ ꯃꯉꯣꯟꯗ ꯈꯣꯔꯁꯥ ꯊꯥꯗꯕ ꯃꯌꯥꯝꯗꯣ ꯊꯥꯗꯔꯔꯣꯏꯗꯕꯅꯤꯅ ꯑꯗꯨꯝ ꯀꯩꯀꯩ ꯈꯔ ꯊꯨꯡꯖꯤꯟꯕ ꯈꯣꯠꯆꯤꯟꯕ ꯇꯧꯕꯗꯣ ꯑꯗꯨ ꯉꯝꯗꯣꯏꯅꯦꯕꯀꯣ ꯑꯗꯨ ꯍꯥꯏꯔꯒ ꯅꯣꯏ ꯃꯅꯤꯡꯒꯤ ꯄꯩꯁꯥ ꯅꯍꯥꯟ ꯄꯤꯅꯤ ꯄꯤꯅꯗꯦ ꯇꯧꯕꯗꯨꯕꯨ ꯄꯩꯁꯥ ꯄꯤꯔꯛꯑꯕꯣ ꯄꯤꯔꯛꯇ꯭ꯔꯕꯣ ꯀꯃꯥꯏ ꯇꯧꯔꯒꯦ
ꯅꯍꯥꯟ ꯅꯤꯡꯊꯧꯀꯥꯕꯗ ꯑꯃꯨꯛ ꯊꯥꯅꯕꯅꯦ ꯑꯗꯨꯒ ꯑꯃꯨꯛ ꯁꯣꯏꯔꯦ ꯑꯗꯨꯒ ꯉꯔꯥꯡꯗꯨ ꯄꯥꯎ ꯐꯥꯎꯅꯕꯅꯦ ꯉꯁꯤꯗꯤ ꯀꯩꯝꯇ ꯍꯥꯏꯕꯤꯔꯛꯑꯅꯨ ꯑꯗꯨꯒ ꯑꯩ ꯍꯌꯦꯡꯗꯣ ꯄꯥꯎ ꯐꯥꯎꯖꯔꯛꯑꯒꯦꯅ ꯑꯃꯨꯛ ꯂꯥꯛꯑꯒ ꯍꯥꯏꯔꯝꯃꯦ ꯑꯗꯨꯅꯦ ꯋꯥꯖꯤ ꯀꯟꯅ ꯉꯥꯡꯅꯕꯁꯨ ꯌꯥꯗꯒꯨꯝ ꯇꯧ ꯇꯧꯔꯤ ꯂꯤꯂꯥꯁꯖꯦ ꯒ꯭ꯌꯥꯟꯃꯦꯟ ꯊꯥꯗꯦ ꯃꯣꯏꯅ ꯈꯤꯇꯪ ꯑꯗꯨꯗꯣ ꯄꯤꯊꯣꯛ ꯄꯤꯔꯛ ꯑꯒꯗꯤ ꯑꯈꯣꯏꯗꯁꯨ ꯃꯇꯦꯡ ꯃꯇꯦꯡꯗꯣ ꯑꯣꯏꯅꯔꯒ ꯈꯤꯇꯪ ꯀꯣꯝꯒꯗꯧꯕꯅꯦꯕ ꯍꯧꯖꯤꯛ ꯇꯧꯔꯤꯁꯦ ꯑꯋꯥꯕꯗ ꯑꯋꯥꯕ ꯍꯥꯞꯄꯗꯨ ꯑꯣꯏꯔꯦꯕ ꯇꯥꯔꯤꯛ ꯇꯔꯥꯃꯨꯛ ꯂꯥꯛꯑꯅꯤ ꯃꯨꯛ ꯃꯔꯨꯞꯇꯤ ꯍꯨꯟꯗ ꯌꯥꯗꯕꯅꯤꯅ ꯑꯃꯨꯛ ꯂꯥꯛꯄꯅꯦ ꯐꯣꯢꯕꯅꯦ ꯈꯪꯗꯦ ꯇꯧꯔꯒ ꯑꯃꯨꯛ ꯍꯨꯟꯅꯕ ꯍꯣꯠꯅꯔꯛꯑꯅꯤ ꯑꯗ ꯀꯣꯛꯁꯦ ꯌꯥꯝ ꯁꯥꯏ ꯍꯥꯏꯕ ꯏꯁꯥꯖꯦ
ꯍꯣꯏ ꯑꯗꯨꯅꯤ ꯍꯥꯏꯔꯤꯁꯦ ꯃꯥꯒꯤ ꯉꯁꯤꯗꯤ ꯍꯥꯏꯕꯤꯔꯅꯨ ꯍꯌꯦꯡ ꯍꯪꯆꯤꯠ ꯍꯌꯦꯡꯇꯪꯗꯤ ꯉꯥꯏꯌꯣ ꯍꯡꯗꯤꯇꯪꯗꯤ ꯉꯥꯏꯌꯣ ꯇꯧꯔꯤꯁꯤ ꯀꯨꯏꯗꯤ ꯀꯨꯏꯔꯦꯕ ꯃꯥꯟ ꯇꯧꯔꯤꯁꯤ ꯃꯥꯏ ꯑꯗꯨꯝ ꯆꯞ ꯃꯥꯟꯅꯕ ꯑꯗꯨꯝ ꯀꯅꯣꯗꯣ ꯄꯥꯎꯈꯨꯝꯗꯨ ꯄꯤ ꯂꯩꯔꯦ ꯑꯗꯨ ꯅꯣꯏ ꯀꯩꯀꯩ ꯈꯔ ꯑꯗꯨꯝ ꯍꯥꯏꯗꯅ ꯈꯣꯠꯇꯅ ꯈꯔ ꯇꯥꯛꯁꯤꯟꯗꯗꯤ ꯌꯥꯗꯤ ꯌꯥꯔꯣꯏ
ꯇꯧꯔꯕꯅꯤꯅꯦꯍꯦ ꯐꯅ ꯍꯥꯏꯕ ꯌꯥꯕ ꯍꯥꯏꯔꯕꯅꯦ ꯁꯥꯎꯔꯒ ꯉꯥꯡꯉꯤ ꯌꯥꯗꯦ ꯑꯗꯒꯤ ꯐꯖꯅ ꯆꯨꯝꯅ ꯉꯥꯡꯉꯤ ꯌꯥꯗꯦ ꯀꯔꯤ ꯍꯥꯏ ꯇꯧꯔꯒ ꯌꯥꯔꯛꯀꯗꯣꯏꯅꯣ ꯈꯪꯗ꯭ꯔꯦ ꯍꯥꯏꯕ ꯃꯥꯅ ꯁꯨꯃꯥꯏꯟ ꯇꯧꯔ ꯇꯧꯔꯒ ꯇꯧꯔ ꯇꯧꯔ ꯌꯩꯊꯣꯔꯛꯏꯕ ꯃꯇꯝꯁꯤ ꯌꯦꯡꯉꯨꯅꯦ ꯊꯥ ꯃꯥꯄꯜ ꯇꯔꯥ ꯁꯨꯖꯜꯂꯛꯑꯕꯅꯦ ꯌꯦꯡꯉꯨꯅꯦ ꯑꯗꯨ ꯀꯌꯥꯝ ꯀꯨꯏꯔꯕ ꯃꯇꯝꯅꯣ ꯌꯦꯡꯉꯣ ꯁꯣꯝꯗꯗꯤ ꯑꯩꯗꯤ ꯄꯨꯝꯅꯃꯛ ꯂꯣꯏꯅꯃꯛ ꯍꯣꯔꯦ ꯍꯥꯏꯕ ꯃꯤꯉꯣꯟꯗ ꯀꯂꯦꯛꯁꯟ ꯄꯤꯒꯗꯧꯕ ꯈꯣꯠꯀꯗꯕ ꯀꯔꯤ ꯀꯔꯥ ꯃꯌꯥꯝ ꯑꯃ ꯑꯃ ꯃꯤꯅ ꯑꯩꯉꯣꯟꯗ ꯄꯥꯎ ꯄꯥꯎꯂꯣꯏ ꯍꯥꯏꯔꯛꯏ ꯅꯪ ꯀꯃꯥꯏꯅ ꯇꯧ ꯀꯝꯀꯥꯟ ꯀꯣꯝꯗꯣꯏꯅꯣ ꯑꯩꯈꯣꯏꯁꯨ ꯗꯔꯀꯥꯔ ꯂꯩꯔꯦꯅꯦꯅ ꯄꯤꯕꯤꯔꯣ ꯄꯤꯕꯤꯔꯣ ꯍꯥꯏ ꯑꯗꯒꯤ ꯀꯗꯥꯏꯗ ꯄꯤꯕꯗꯣꯔꯤꯒꯦꯕ ꯂꯩꯇꯕꯅꯤꯅ ꯑꯗ ꯑꯩꯁꯨ ꯑꯩ ꯄꯤꯅꯤꯡꯉꯤꯅꯦ ꯑꯩ ꯎꯄꯥꯏ ꯂꯩꯇ ꯇꯧꯔꯤꯅꯦ ꯑꯩꯁꯨ ꯃꯤꯅ ꯁꯨꯃꯥꯏꯟ ꯁꯨꯃꯥꯏꯟ ꯇꯧꯈꯤꯕꯒꯤꯅꯤ ꯃꯥꯅ ꯄꯤꯔꯛꯑꯒꯗꯤ ꯑꯩ ꯅꯣꯏꯗ ꯂꯣꯏꯅꯃꯛ ꯄꯤꯊꯣꯔꯛꯀꯗꯣꯏꯅꯤ ꯑꯩꯁꯨ ꯁꯨꯝ ꯄꯥꯏꯁꯜꯂꯒ ꯊꯝꯕ ꯀꯥꯟꯅꯕ ꯄꯣꯠ ꯅꯠꯇꯦ ꯂꯩꯇꯕꯒꯤꯅꯤ ꯃꯇꯝ ꯈꯤꯇꯪ ꯈꯥꯡꯃꯤꯟꯅꯈꯤꯁꯤ ꯍꯥꯏꯔꯒ ꯑꯗꯨꯃꯥꯏꯅ ꯇꯧꯔ ꯇꯧꯔ ꯊꯝꯃꯦꯕ ꯑꯩꯁꯨ ꯑꯩꯅ ꯍꯥꯏꯖꯔꯤꯁꯤꯗꯤ ꯑꯁꯦꯡꯕ ꯉꯥꯛꯇꯅꯦꯕ ꯃꯣꯏꯗ ꯍꯥꯏꯔꯤꯁꯤꯡꯗꯨꯗꯤ ꯃꯌꯥꯝꯗꯨꯁꯨ ꯃꯣꯏꯁꯨ ꯂꯩꯇꯕꯅꯤꯅꯀꯣ ꯗꯨꯀꯥꯟ ꯐꯝꯕ ꯍꯥꯏꯁꯤꯗꯤ ꯑꯗꯨꯝ ꯍꯥꯞꯄꯤꯈꯩ ꯄꯣꯠꯁꯦ ꯍꯥꯞꯄꯤꯈꯩꯗꯤ ꯃꯣꯏꯗꯤ ꯅꯨꯡꯉꯥꯏꯖꯩꯗꯅꯀꯣ ꯄꯣꯠ ꯈꯛꯇꯪ ꯋꯥꯠꯂꯛꯄꯗ ꯃꯣꯏꯁꯨ ꯅꯨꯡꯉꯥꯏꯇꯕꯅꯤꯅ ꯑꯗꯨꯝ ꯍꯪꯉꯛꯑꯦꯕ ꯑꯩꯉꯣꯟꯗ ꯑꯗꯣ ꯀꯔꯤ ꯎꯄꯥꯏ ꯂꯩ
ꯍꯣꯏ ꯑꯗꯨꯅꯦ ꯃꯥꯁꯨ ꯍꯥꯏ ꯍꯦꯟꯃꯟꯈ꯭ꯔꯦ ꯌꯦꯡꯉꯣ ꯅꯣꯏ ꯏꯃꯨꯡꯗ ꯇꯧꯔꯝꯃꯤꯕ ꯃꯌꯥꯝꯗꯨ ꯄꯩꯁꯥꯗꯤ ꯍꯩꯗꯣꯛꯇꯅ ꯁꯅꯥ ꯂꯨꯄꯥꯐꯥꯎ ꯊꯝꯃꯑꯦ ꯌꯥꯝ ꯃꯥꯜꯍꯟꯗꯅ ꯈꯣꯠꯇꯅ ꯇꯧꯔꯒꯀꯣ ꯑꯗꯒꯤꯗꯤ ꯑꯃꯨꯛ ꯅꯨꯡꯇꯤꯒꯤ ꯍꯥꯏꯗꯤ ꯑꯩꯈꯣꯏꯒꯤ ꯏꯈꯨꯠ ꯑꯈꯣꯡ ꯑꯣꯏꯔꯤꯕ ꯒꯥꯔꯤꯁꯨ ꯑꯃꯨꯛ ꯊꯝꯕꯤꯔꯦ ꯑꯗꯨ ꯄꯨꯔꯥ ꯈꯣꯡ ꯇꯦꯛꯄ ꯑꯗꯩ ꯀꯩꯅꯣ ꯇꯧꯕ ꯇꯧꯕꯩ ꯇꯥꯏꯞꯇ ꯇꯧꯔꯕꯅꯦ ꯃꯤꯠ ꯇꯥꯡꯕ ꯈꯨꯠ ꯇꯦꯛꯞꯄꯒ ꯆꯞ ꯃꯥꯟꯅꯔꯕꯅꯤ ꯅꯣꯏ ꯂꯩꯔꯤꯕ ꯍꯧꯖꯤꯛ ꯄꯨꯟꯁꯤ ꯃꯍꯤꯡꯗꯨ ꯑꯗꯨ ꯃꯥ ꯑꯗꯣ ꯄꯥꯞꯇꯤ ꯄꯨꯒꯅꯤ ꯍꯥꯏꯗꯤ ꯇꯧꯕ ꯌꯥꯕꯗꯣ ꯈꯤꯇꯪꯒꯤ ꯇꯧꯕꯤꯕ ꯌꯥꯕꯗꯣ ꯑꯗꯨꯌꯥꯝ ꯃꯤꯒꯤ ꯑꯋꯥꯕ ꯃꯇꯝꯗ ꯃꯒꯤ ꯑꯋꯥꯕ ꯃꯇꯝ ꯑꯁꯤꯟꯕ ꯃꯇꯝꯗ ꯍꯣꯠꯅꯔꯤꯕ ꯃꯌꯥꯝꯗꯣ ꯃꯥꯅꯗꯤ ꯄꯨꯔꯥ ꯀꯔꯤꯁꯨ ꯂꯩ ꯐꯠꯇꯅ ꯅꯣꯏꯁꯨ ꯄꯨꯔꯥ ꯌꯥꯝ ꯎꯁꯤꯠꯇꯅ ꯇꯧꯔꯝꯕꯗꯣ ꯑꯗꯨꯝ ꯐꯠꯇꯤ ꯐꯠꯇꯦ ꯃꯥ ꯍꯥꯏꯗꯤ ꯀꯌꯥꯝ ꯉꯝꯃꯤꯕꯅꯣ ꯌꯦꯡꯉꯨꯅꯦ ꯅꯨꯄꯤꯁꯨ ꯅꯨꯄꯤ ꯑꯣꯏꯔꯤꯅꯤꯀꯣ ꯃꯥꯗ ꯅꯨꯄꯥ ꯑꯃ ꯑꯣꯏꯗꯅ ꯈꯣꯠꯇꯅ ꯇꯧꯕꯁꯨ ꯅꯠꯇꯦ ꯂꯩꯁꯥꯕꯤꯁꯨ ꯂꯩꯁꯥꯕꯤ ꯑꯣꯏꯅꯤ ꯍꯦꯟꯗꯤ ꯍꯦꯟꯃꯜꯂꯤ ꯀꯃꯥꯏꯅ ꯇꯧꯔꯤꯅꯣ
ꯈꯣꯡ ꯇꯦꯛꯄꯕꯨ ꯌꯦꯉꯨ ꯉꯁꯤꯃꯛꯇꯁꯨ ꯉꯁꯥꯏ ꯗꯨꯀꯥꯟꯗꯒꯤ ꯄꯣꯠ ꯂꯧꯕ ꯆꯠꯄꯗꯣ ꯑꯩꯈꯣꯏꯗꯒꯤ ꯐꯅꯌꯥꯝ ꯂꯥꯞꯄꯤꯅꯦꯕ ꯑꯗ ꯊꯥꯎ ꯕꯣꯛꯁ ꯑꯃ ꯄꯨꯔꯛꯄꯗꯗꯤ ꯀꯌꯥꯝ ꯂꯨꯝꯃꯤ ꯊꯥꯎ ꯕꯣꯛꯁꯇꯣ ꯄꯨꯔꯛꯄ ꯌꯥꯕ ꯅꯠꯇꯦ ꯃꯤꯒꯤ ꯊꯕꯛ ꯁꯨꯕꯁꯤꯡꯗꯨꯒꯤ ꯍꯩ ꯃꯍꯤ ꯂꯩꯔꯛꯏꯅꯤ ꯑꯗꯒꯤ ꯌꯨꯝꯒꯤ ꯑꯂꯨꯗꯣ ꯌꯥꯝꯗ꯭ꯔꯦꯅ ꯑꯂꯨ ꯀꯤꯂꯣ ꯑꯅꯤ ꯑꯃꯁꯨ ꯌꯥꯎꯔꯛꯏꯅꯤ ꯑꯗꯒꯤ ꯑꯆꯥꯄꯣꯠ ꯍꯥꯟꯅꯅꯕꯒꯤ ꯆꯦꯔꯪ ꯀꯦ ꯖꯤ ꯑꯅꯤ ꯑꯃꯁꯨ ꯌꯥꯎꯔꯛꯏꯅꯤ ꯑꯗꯨꯅ ꯁꯨꯃꯥꯏꯅ ꯄꯣꯠ ꯃꯇꯥꯠ ꯃꯇ ꯃꯌꯥꯝꯗꯨꯒ ꯄꯨꯂꯞ ꯄꯨꯔꯛꯄꯗꯗꯤ ꯀꯌꯥꯝ ꯂꯨꯝ ꯌꯦꯡꯉꯣ ꯒꯥꯔꯤꯗꯨꯃ ꯇꯧꯔꯒꯗꯤ ꯐꯠꯂꯥꯎ ꯆꯠ ꯆꯠꯔꯨꯔꯒ ꯁꯥꯠ ꯂꯥꯎꯟ ꯂꯥꯛꯀꯗꯧꯕꯗꯣ ꯈꯣꯝꯅꯁꯨ ꯆꯠꯂꯦ ꯋꯥꯁꯨ ꯋꯥꯔꯦ ꯅꯨꯡꯁꯥ ꯃꯔꯛꯇꯨꯗ ꯌꯦꯡꯉꯨ ꯒ꯭ꯌꯥꯟ ꯇꯥꯗꯦꯗ ꯄꯨꯛ ꯐꯕꯩ ꯁꯔꯨꯛ ꯊꯨꯡꯗꯦꯅ ꯇꯧꯔꯤꯁꯤꯅꯦ
ꯀꯥꯂꯤ ꯑꯖꯨꯛꯇ ꯀꯩꯅꯣ ꯇꯧꯔꯨꯕꯗꯣ ꯗꯥꯁꯥ ꯇꯥꯏ ꯇꯧꯔꯦꯅꯦ ꯇꯧꯔꯤꯁꯦ ꯍꯥꯏꯕꯗꯤ ꯑꯗꯣ ꯃꯥꯁꯨ ꯈꯤꯇꯪꯗꯤ ꯈꯟꯕ ꯌꯥꯕꯅꯤ ꯑꯩꯒꯤꯗꯃꯛꯇ ꯑꯩꯒꯤ ꯑꯋꯥꯕ ꯃꯇꯝꯗ ꯃꯣꯏꯅ ꯃꯇꯦꯡ ꯄꯥꯡꯕꯤꯔꯤꯁꯦ ꯑ ꯃꯣꯏꯅ ꯋꯥꯔꯛꯄ ꯃꯇꯝꯗꯗꯤ ꯑꯩ ꯃꯉꯣꯟꯗ ꯍꯥꯟꯅ ꯄꯤꯒꯦ ꯈꯣꯠꯀꯦꯗꯣ ꯈꯜꯂꯝꯂꯣꯏꯕ ꯃꯥꯗꯤ ꯃꯤꯒꯤ ꯑꯆꯤꯛꯄꯒꯨꯝꯕ ꯃꯤ ꯈꯔ ꯁꯥꯊꯤꯕ ꯀꯩꯅꯣ ꯇꯧꯕ ꯌꯥꯎꯋꯣꯏꯗꯕ ꯃꯤꯗꯅ ꯍꯥꯟꯅ ꯂꯣꯏ ꯊꯣꯛ ꯂꯩꯔꯦ ꯑꯗꯨꯒ ꯅꯣꯏ ꯊꯦꯝꯕ ꯌꯥꯒꯅꯤ ꯀꯩꯅꯣ ꯇꯧꯒꯅꯤ ꯈꯟꯕꯩꯔ ꯈꯪꯗꯦ ꯑꯗꯨꯝ ꯐꯠꯇꯕ ꯌꯥꯏ ꯀꯩ ꯀꯩꯅꯣ ꯑꯗꯨꯃꯥꯏꯅ ꯄꯊꯣꯇ ꯂꯩꯏꯗꯣ ꯅꯣꯏꯅꯁꯨ ꯈꯔ ꯀꯟꯅ ꯑꯦꯛꯁꯟꯒꯨꯝꯕ ꯈꯔ ꯇꯧꯁꯤꯟꯗ꯭ꯔꯗꯤ ꯌꯥꯗꯤ ꯌꯥꯔꯣꯏ ꯇꯧꯔꯤꯗꯣ
ꯍꯣ ꯍꯣ ꯍꯣ ꯐꯔꯦ ꯐꯔꯦ ꯎꯝ ꯊꯝꯒꯦꯀꯣ
ꯎꯝ